ꯇꯥꯏꯈꯣ
ꯇꯕ꯭ꯔꯣ
ꯇꯥꯏ ꯇꯥꯏ ꯑꯩꯈꯣꯏꯒꯤ ꯋꯥꯔꯤ ꯀꯥꯏꯗ ꯂꯩꯍꯧꯈ꯭ꯔꯦ
ꯍꯔꯣ ꯀꯔꯤ ꯍꯥꯏꯕ꯭ꯔꯥ ꯅꯣꯏꯒꯤ ꯅꯕꯣꯡ ꯍꯥꯏꯕ꯭ꯔꯥ ꯌꯨꯝ ꯄꯥꯟꯕꯒꯤꯅꯦ
ꯑꯉꯥꯡꯗꯣ ꯃꯉꯥꯁꯨ ꯎꯝ
ꯑ ꯑꯗꯨꯒ
ꯅꯨꯄꯤ ꯍꯥꯛꯄ ꯅꯨꯄꯥ ꯅꯨꯄꯥ
ꯃꯤꯗꯣ
ꯅꯨꯄꯥ ꯈꯛꯇ ꯑꯉꯥꯡꯁꯤꯡꯁꯨ
ꯅꯨꯄꯥ ꯉꯥꯛꯇ
ꯅꯨꯄꯤ ꯅꯨꯄꯤ ꯑꯃ ꯑꯃꯗꯤ ꯂꯩ
ꯑꯣ ꯑꯗꯗꯤ ꯂꯨꯅ
ꯅꯨꯄꯥ ꯃꯔꯤ ꯅꯨꯄꯤ ꯑꯃ
ꯑꯣ ꯏꯁ ꯌꯥꯝꯃꯦꯍꯦ
ꯅꯨꯄꯥ ꯑꯃ ꯅꯨꯄꯥ ꯃꯔꯤ ꯑꯩ ꯅꯨꯄꯤ ꯑꯃ
ꯑꯣ ꯌꯥꯝꯃꯦꯕ
ꯍꯧꯖꯤꯛꯀꯥꯟꯗꯤ ꯑꯉꯥꯡ ꯌꯥꯝꯗ꯭ꯔꯁꯨ ꯌꯥꯔꯦꯗ
ꯌꯥꯝ ꯎꯝ
ꯑꯩꯅ ꯍꯥꯏꯕ ꯇꯥꯕ꯭ꯔꯣ
ꯑꯗ
ꯎꯝ ꯑꯗꯣ ꯑꯩꯅ ꯍꯥꯏꯕ ꯇꯥꯕ꯭ꯔꯣ
ꯑꯗꯨꯒꯤ ꯃꯤꯗꯣ ꯑꯉꯥꯡꯁꯤꯡꯒ ꯍꯥꯏꯔꯗꯤ
ꯎꯝ
ꯃꯤ ꯀꯨꯟ ꯌꯧꯗꯧꯔꯦ
ꯆꯍꯤ ꯈꯨꯗꯤꯡꯒꯤ ꯃꯤ ꯍꯦꯟꯒꯠꯄꯅꯦ ꯑꯩꯈꯣꯏꯗꯤ
ꯑꯥ ꯅꯪꯁꯨ ꯑꯗꯨꯗꯤ ꯌꯨꯝ ꯄꯟꯈ꯭ꯔꯣ
ꯆꯍꯤ ꯈꯨꯗꯤꯡꯒꯤ ꯃꯤ ꯍꯦꯟꯒꯠꯄꯅꯦꯕ
ꯑ ꯑꯗꯨꯗꯤ ꯅꯪꯁꯨ ꯌꯣꯟ ꯄꯥꯟꯈ꯭ꯔꯣꯕ ꯅꯨꯄꯤ ꯊꯤꯈ꯭ꯔꯣ
ꯑꯩꯗꯤ ꯌꯥꯝꯉ ꯇꯥꯏꯌꯦ ꯇꯥꯏꯌꯦ
ꯗ꯭ꯔꯖꯟ ꯗ꯭ꯔꯖꯟ ꯍꯥꯏꯔꯒ ꯇꯥꯏ ꯇꯥꯏꯑꯦ ꯅꯪꯒꯤ ꯑꯉꯟ ꯗ꯭ꯔꯖꯟ ꯗ꯭ꯔꯖꯟ ꯄꯣꯛꯎꯕ ꯀꯔꯤꯔꯥ
ꯇꯥꯏꯌꯦ
ꯎꯝ ꯑꯩꯅ ꯍꯥꯏꯕꯗꯤꯀꯣ
ꯅꯪ ꯍꯥꯏꯔꯛꯑꯣ
ꯑꯩ ꯋꯥꯔꯤ ꯁꯥ ꯑꯩꯅ ꯍꯥꯏꯕꯗꯤꯀꯣ ꯇꯥꯕ꯭ꯔꯣ
ꯄꯥꯂꯁꯦ ꯏꯕꯥꯅꯤ ꯅꯪ ꯍꯥꯏꯒꯗꯕꯗꯣ
ꯎꯝ ꯑꯗꯨ ꯑꯣꯏꯕꯤꯅꯦ ꯗ꯭ꯔꯖꯟ ꯗ꯭ꯔꯖꯟ ꯄꯣꯛꯑꯣ ꯍꯥꯏꯕ
ꯑꯗꯨꯅꯦ ꯅꯪ ꯑꯩꯒꯤ ꯅꯨꯄꯤ ꯑꯣꯏꯔꯣ ꯑꯗꯨꯒ ꯄꯣꯛ
ꯏ ꯑꯩꯗꯤ ꯌꯥꯔꯦ ꯑꯩꯗꯤ ꯁꯤꯔꯅꯤ
ꯗ꯭ꯔꯖꯟ ꯗ꯭ꯔꯖꯟ ꯑꯩꯅ ꯄꯣꯔ ꯑꯩꯅ ꯗ꯭ꯔꯖꯟ ꯗ꯭ꯔꯖꯟ ꯄꯣꯛꯔꯗꯤ ꯑꯩꯗꯤ ꯁꯤꯔꯅꯤꯕ
ꯅꯪꯅ ꯅꯪꯅ ꯗꯔꯖꯟ ꯗꯔꯖꯟ ꯄꯣꯛꯑꯗꯤ ꯀꯩꯗꯧꯋꯦꯕ
ꯑꯩ ꯁꯤꯔꯅꯤꯕ
ꯍꯥ
ꯑꯩ ꯁꯤꯔꯅꯤꯕ
ꯑꯝꯇ ꯌꯥꯗꯦꯅꯦ
ꯇꯥꯕ꯭ꯔꯣ
ꯇꯥꯗꯤ ꯇꯥꯏꯌꯦꯅꯦ ꯀꯩꯒꯤꯅꯣ ꯌꯥꯝ ꯅꯨꯡꯉꯥꯏꯇꯦ ꯅꯦꯠꯋꯥꯛꯁꯦ
ꯈꯪꯗꯦ ꯑꯩꯩꯅ ꯅꯠꯇꯦ ꯅꯪꯅꯅꯦ
ꯇꯥꯕ꯭ꯔꯣ
ꯇꯥꯏꯅꯦ ꯇꯥꯏꯅꯦ ꯑꯩꯒꯤꯁꯦ ꯇꯥꯗꯕ꯭ꯔꯣ
ꯇꯥꯏ ꯑꯩꯗꯤ ꯐꯖꯅ ꯇꯥꯏꯌꯦ
ꯑꯗꯨꯅꯦ ꯑꯩꯁꯨ ꯇꯥꯏꯅꯦ ꯅꯪ ꯑꯗꯨꯝ ꯇꯥꯕ꯭ꯔꯣ ꯇꯥꯕ꯭ꯔꯣ ꯇꯧꯔꯒ ꯂꯩꯔ
ꯍꯥꯥ
ꯇꯥꯗ꯭ꯔꯦꯀꯣ
ꯑ ꯀꯩ ꯍꯥꯏꯕ
ꯍꯧꯖꯤꯛꯇꯤ ꯇꯥꯗ꯭ꯔꯦ ꯍꯥꯏꯕ
ꯎꯝ ꯑꯩꯅ ꯏꯃꯥꯟꯅꯕꯤꯅ ꯑꯩꯕꯨ ꯗꯤꯁꯇꯔꯕ ꯇꯥꯟꯅ
ꯇꯧꯒꯅꯨ ꯍꯥꯏꯌꯣ ꯆꯩ ꯆꯥꯅꯤ ꯆꯩ ꯆꯥꯅꯤ ꯍꯥꯏꯌꯣ
ꯅ ꯅꯪ ꯍꯥꯏꯕꯤꯌꯣ
ꯍꯥꯏꯕꯤꯒꯦ
ꯅꯪ ꯍꯥꯏꯕꯤꯌꯣ
ꯆꯩ ꯆꯥꯅꯤ
ꯃꯩꯇꯩꯔꯣ
ꯅꯠꯇꯦ ꯃꯩꯇꯩ ꯅꯠꯇꯦ
ꯑꯩꯈꯣꯏ ꯔꯣ ꯔꯣꯡꯃꯩꯔꯣ
ꯍꯣꯏ ꯃꯥꯅꯦ
ꯃꯥꯗꯤ ꯀꯩ ꯂꯝꯗꯒꯤ
ꯎꯝ ꯈꯪꯗꯦ ꯅꯣꯏꯒꯤ ꯂꯝꯝꯗꯣ ꯎꯝ ꯔꯣꯡ ꯔꯣꯡꯃꯩꯗꯤ ꯅꯠꯇꯦ ꯂꯦꯡꯃꯥꯏ
ꯑ ꯇꯃꯦꯡꯂꯣꯡꯗꯒꯤ ꯔꯥꯙꯥ
ꯑꯥ ꯉꯕꯅꯦ
ꯎꯝ ꯑꯗꯨ ꯅꯪ ꯑꯩꯒꯤ ꯅꯨꯄꯤ ꯑꯣꯏꯔꯒ ꯑꯉꯥꯡ ꯗꯔꯖꯟ ꯗꯔꯖꯟ ꯄꯣꯛꯄꯤꯔꯣꯅ
ꯏꯗꯤ ꯇꯜ ꯂꯦꯕꯣ ꯗ꯭ꯔꯖ ꯗ꯭ꯔꯖꯗꯤ
ꯅꯪ ꯄꯛꯅꯤꯡꯉꯤ ꯍꯥꯏꯕ ꯅꯠꯇ꯭ꯔꯥ
ꯑꯩꯗꯤ ꯑꯗꯨꯃꯥꯏꯅ ꯍꯥꯏꯔꯦ ꯑꯩꯉꯣꯟꯗ ꯍꯥꯏꯕꯅꯦ
ꯎꯝ ꯅꯪ ꯄꯥꯝꯃꯦ ꯍꯥꯏꯕ ꯅꯠꯇ꯭ꯔ
ꯑꯩ ꯄꯝꯗ ꯍ
ꯔꯖꯟ ꯇꯔꯖꯟ ꯄꯣꯛꯀꯦ ꯍꯥꯏꯔꯗꯤ ꯍꯧꯖꯤꯛꯅ ꯄꯣꯛꯄ ꯍꯧꯒꯗꯕꯅꯦ ꯆꯍꯤ ꯗꯣ ꯌꯥꯔꯛꯑꯔꯣꯏꯕ
ꯑꯦ ꯀꯔꯤꯒ
ꯀꯩꯅꯣ ꯆꯍꯤ ꯐꯣꯔꯇꯤ ꯍꯦꯟꯈ꯭ꯔꯗꯤ ꯄꯣꯛꯄ ꯅꯨꯡꯉꯥꯏꯇꯦꯅ
ꯑꯏ ꯀꯤꯔꯅꯨ
ꯑ
ꯀꯩꯁꯨ ꯇꯧꯔꯣꯏ ꯑꯩꯒꯤ ꯀꯥꯖꯤꯟ ꯅꯨꯄꯥ ꯑꯃꯅꯀꯣ
ꯑꯥ
ꯃꯥ ꯃꯥꯒꯤ ꯅꯨꯄꯤꯗꯤ ꯆꯍꯤ ꯃꯔꯤ ꯇꯔꯨꯛ ꯇꯔꯦꯠꯅ ꯍꯦꯜꯂꯦꯕ ꯃꯉꯣꯟꯗꯒꯤ ꯑꯗꯨ ꯑꯣꯏꯕꯒꯤ ꯎꯝ ꯃꯥꯒꯤ ꯃꯥꯒꯤ ꯃꯃꯥ ꯃꯄꯥꯁꯨ ꯄꯥꯝꯗꯦꯕ ꯑꯗꯨ ꯅꯨꯄꯤ ꯑꯗꯨ ꯅꯨꯄꯤꯗꯣ ꯑꯣ ꯑꯩꯈꯣꯏꯗ ꯍꯥꯏꯕꯤꯌꯨ ꯀꯥꯎꯗ꯭ꯔꯦ ꯄꯥꯟꯗ꯭ꯔꯦ ꯄꯥꯟꯗ꯭ꯔꯦ ꯑꯗꯨꯝ ꯈꯪꯅꯕ ꯑꯗꯨ ꯑꯣꯏꯕꯅꯤꯗ ꯑꯩꯈꯣꯏꯕꯨ ꯍꯥꯏꯕꯤꯌꯣ ꯑꯩꯈꯣꯏꯅ ꯍꯥꯏꯔꯗꯤ ꯃꯥꯗꯤ ꯑꯗꯨꯝ ꯌꯥꯕꯅꯦꯕ ꯑꯗꯨꯒ ꯎꯝ ꯅꯪꯒꯤ ꯅꯨꯄꯤꯤ ꯅ ꯑꯗꯨꯝ ꯃꯥꯗꯤ ꯑꯍꯟ ꯑꯣꯏꯕꯅꯤꯅ ꯑꯉꯥꯡ ꯌꯥꯝ ꯄꯥꯎꯔꯗꯤ ꯍꯟꯅꯨꯕꯤ ꯑꯣ ꯅꯤꯅꯤ ꯍꯥꯏꯔꯛꯑꯣ ꯎ ꯃꯥ ꯏꯁꯀꯤꯟ ꯀꯦꯌꯔ ꯑ ꯑꯇꯪꯕ ꯐꯩꯍꯟꯒꯦ ꯌꯥꯏꯌꯦꯦ ꯎꯥꯏ ꯅꯇ ꯏꯁꯀꯤꯟ ꯀꯦꯌꯔ ꯐꯖꯅ ꯇꯧꯍꯟꯒꯅꯤ ꯍꯥꯏꯌꯦ
ꯑꯗꯨꯗ ꯆꯍꯤ ꯍ ꯀꯌꯥꯁꯨ ꯔꯦ ꯃꯥꯗꯦ
ꯇ꯭ꯋꯦꯟꯇꯤ ꯊ꯭ꯔꯤ
ꯑꯥ
ꯑꯗꯨꯒ ꯃꯥꯒꯤ ꯅꯨꯄꯤꯅ ꯇ꯭ꯋꯦꯟꯇꯤ ꯅꯥꯏꯟ ꯔ ꯌꯧꯕꯅꯦ ꯇꯧꯕꯅꯦ
ꯑꯁ ꯌꯥꯏ
ꯎꯝ
ꯍ
ꯌꯥꯕꯅꯦ ꯑꯗꯨꯒ ꯑꯩꯈꯣꯏꯒꯤ ꯑꯩꯈꯣꯏ ꯑꯩꯈꯣꯏꯗ ꯂꯥꯛꯑꯣ ꯑꯗꯨꯝ ꯑꯩꯈꯣꯏꯅ ꯑꯗꯨꯝ ꯊꯦꯝꯃꯦꯕ ꯊꯦꯝꯂꯁꯨ ꯌꯥꯗꯦ
ꯑꯥ
ꯀꯗ ꯅꯨꯄꯥꯁꯤꯡꯁꯨꯣ ꯎꯝ ꯅꯨꯄꯥ ꯑꯗꯨꯝ ꯑꯌꯥꯝꯕꯅ ꯅꯨꯄꯤ ꯑꯍꯟ ꯑꯗꯨꯝ ꯄꯥꯝꯃꯦꯀꯣ
ꯑꯥꯡ ꯑꯣꯏꯔꯤꯉꯩꯗꯗꯤ ꯄꯥꯝꯕꯅꯦ ꯈꯔ ꯍꯂ ꯍꯜꯂꯛꯑꯗꯤ ꯄꯥꯝꯗꯕꯅꯤ ꯍꯥꯏꯗꯤ ꯑꯉꯥꯡ ꯍꯥꯏꯁꯦ ꯇ꯭ꯋꯦꯟꯇꯤ ꯐꯥꯏꯚ ꯐꯥꯎꯕꯁꯤꯗꯤ ꯑꯗꯨꯝ ꯄꯥꯝꯅꯒꯅꯦꯕꯀꯣ ꯑꯗꯣ ꯃꯣꯏꯅꯤ ꯄꯥꯝꯂꯤꯕ ꯑꯍꯟꯁꯤꯡꯗꯣ ꯑꯗꯨ ꯃꯇꯝꯗꯗꯤ ꯃꯣꯏ ꯅꯨꯄꯤꯁꯤꯡꯗꯣ ꯑꯥꯔꯂꯤ ꯊꯥꯔꯇꯤꯁ ꯅꯠꯇ꯭ꯔꯒ ꯃꯤꯠ ꯃꯤꯠ ꯊꯥꯔꯇꯤꯁꯀꯨꯝꯕ ꯂꯦꯠ ꯊꯥꯔꯇꯤꯁꯀꯨꯝꯕ ꯑꯣꯏꯔꯛꯑꯅꯤꯕ ꯑꯗꯨ ꯃꯇꯝꯗꯗꯤ ꯄꯥꯎꯃ ꯑꯣꯏꯔꯣꯏ ꯅꯨꯄꯤꯁꯤꯡ ꯑꯥꯔꯂꯤꯁ ꯇ꯭ꯋꯦꯟꯇꯤꯁ ꯃꯤꯠ ꯇ꯭ꯋꯦꯟꯇꯤꯁꯀꯨꯝꯕ ꯌꯥꯝꯅ ꯑꯉꯥꯡ ꯑꯣꯏꯔꯒꯁꯨ ꯃꯦꯆꯌꯣꯔ ꯃꯥꯟꯕꯁꯤꯡꯗꯣ
ꯎꯝ
ꯑꯗꯨ ꯑꯃꯨꯛ ꯄꯥꯝꯂꯛꯑꯅꯤ ꯁꯨꯃꯥꯏꯅ ꯇꯧꯕꯅꯤꯗ ꯑꯗꯨꯁ ꯁꯤ ꯑꯩꯗꯤ ꯈꯪꯗꯦ ꯑꯩꯗꯤ ꯈꯪꯗꯦ ꯍꯥꯏꯗꯤ ꯅꯨꯄꯥꯁꯤꯡꯁꯦ
ꯎꯝ
ꯑꯗꯨꯃꯥꯏꯅ ꯇꯧꯅꯤ ꯄ꯭ꯔꯥꯏꯝꯗꯣ ꯑꯗꯨꯝ ꯄꯥꯝꯕꯅꯦꯕ ꯃꯤ ꯑꯣꯏꯕꯅꯤꯅꯀꯣ
ꯎꯝ
ꯄ꯭ꯔꯥꯏꯝꯗꯣ ꯈꯛꯇ ꯄꯥꯝꯕꯅꯤꯗ ꯑꯩꯈꯣꯏ ꯑꯉꯥꯡ ꯑꯣꯏꯔꯤꯉꯩꯗꯅ ꯅꯨꯄꯤ ꯄ꯭ꯔꯥꯏꯝꯁꯤꯡꯗꯣ ꯑꯩꯈꯣꯏꯗꯒꯤ ꯈꯔ ꯑꯍꯟ ꯑꯣꯏꯔꯅꯦꯕ
ꯎꯝ
ꯑꯗꯨꯒꯤ ꯑꯍꯟ ꯄꯥꯝꯕꯗ ꯀꯟꯕꯅꯦꯕ ꯑꯍꯟ ꯄꯥꯝꯕꯃꯛꯇꯤ ꯅꯠꯇꯦꯕ
ꯃꯤ ꯑꯌꯥꯝꯕ ꯃꯤ ꯃꯤ ꯑꯌꯥꯝꯕꯗꯨꯗꯤ ꯅꯨꯄꯤ ꯑ ꯑꯍꯟꯥꯟꯕꯗꯨꯅꯟ ꯇ ꯌꯦꯟ ꯇꯥꯏꯌꯦ ꯑꯗꯨ ꯑꯣꯏꯅ ꯄꯥꯝꯃꯦꯅ ꯑꯗꯨꯝ ꯍꯩꯌꯦꯀꯣ
ꯑꯥ
ꯎꯝ
ꯑꯗꯨꯃꯥꯏꯅ ꯍꯥꯏꯅꯕꯁꯨ ꯂꯩꯕꯅꯦ
ꯑꯁꯦꯡꯕꯗꯗꯤ ꯑꯍꯣꯏ ꯒꯦꯟꯕꯨꯗꯤ ꯇꯥꯔꯝꯒꯅꯤ ꯑꯗꯨ ꯎ ꯑꯉꯥꯡ ꯍꯥꯏꯔꯗꯤ ꯑꯗꯨꯝ ꯀꯃꯥꯏ ꯍꯥꯏꯁꯤꯔꯥ ꯑꯗꯨꯣꯄꯤꯤꯗꯤ ꯌꯥꯗꯦꯕ
ꯎꯝ ꯑꯗꯨꯅ
ꯃꯁꯗ ꯍꯥꯏꯔꯗꯤꯀꯣ
ꯎꯝ
ꯑꯗꯨ ꯑꯣꯏꯕꯅꯤꯅ ꯅꯨꯄꯥꯁꯤꯡꯁꯨ ꯇꯄ ꯅꯨꯄꯤ ꯊꯤꯕꯗꯣ ꯑꯗꯨꯗꯣ ꯇꯣꯕꯅꯦ
ꯑꯩꯁꯨ
ꯅꯪꯁꯨ ꯑꯗꯨꯃꯥꯏ ꯇꯧꯔꯣ ꯗ꯭ꯔꯖꯟ ꯗ꯭ꯔꯖꯟꯪ ꯂꯩꯥꯏꯅꯤꯡꯕꯗꯤ
ꯎ
ꯎꯝ
ꯑꯗꯨ ꯅꯪ ꯇꯨ ꯊꯥꯎꯖꯟ ꯀꯌꯥꯗꯒꯤꯅ
ꯇ
ꯎꯝ ꯀꯔꯤ ꯊꯥꯗ
ꯐꯦꯕꯋꯥꯔꯤ
ꯎꯝ ꯏꯃꯅꯤꯀ ꯍꯂꯦꯅ ꯑꯗꯨ
ꯍꯥꯥ
ꯁꯥ ꯈꯔ ꯍꯜꯂꯦ
ꯑꯣ ꯑꯩꯅꯔꯣ ꯑꯥ
ꯆꯞ ꯆꯥꯔꯅꯤ ꯏꯕꯥꯅꯤ
ꯑꯗꯩ ꯅꯪꯒꯤ ꯅꯠꯆꯩꯅꯦ ꯆꯩꯅ ꯀꯥꯎꯕꯤꯌꯣ
ꯎꯝ ꯏꯆꯦꯗ ꯑꯣꯏꯅ
ꯇꯥꯔꯦ ꯅꯪ
ꯑꯍꯟ ꯑꯩꯖꯨ ꯑꯍꯟ ꯄꯥꯝꯃꯦꯕ
ꯑꯣ ꯑꯩ ꯊꯤꯕꯤꯒꯦ
ꯎꯝ ꯊꯤꯕꯤꯔꯅꯨ ꯅꯪ ꯂꯩꯔꯦ ꯌꯥꯔꯦ ꯅꯪ ꯂꯥꯏꯔꯦꯅꯦ
ꯂꯩꯔꯁꯨ ꯑꯃꯈꯛꯇꯗꯤ ꯌꯥꯗꯦꯅ ꯅꯨꯄꯤ ꯑꯅꯤ ꯑꯍꯨꯝ ꯀꯣꯏꯌꯣ
ꯍꯣꯏꯗ ꯀꯥꯏꯗꯦꯗ ꯄꯤ ꯀꯣꯏꯊꯔꯥꯒ ꯂꯣꯏ ꯀꯣꯏꯊꯥꯔꯒ ꯂꯣꯏꯔꯦ ꯀꯩꯅꯣ
ꯅꯪꯅ ꯀꯣꯏꯅꯤꯡꯂꯁꯨ ꯅꯨꯄꯤꯅ ꯌꯥꯗ꯭ꯔꯥꯗꯤ
ꯌꯥꯔꯛꯀꯅꯤꯗꯥ
ꯑꯦ
ꯑꯩꯅ ꯍꯥꯏꯕꯕꯨ ꯀꯅꯥꯅ ꯌꯥ